ꯑ ꯇꯥꯏ ꯇꯕ꯭ꯔ
ꯇꯥꯏ ꯇꯥꯏ
ꯀꯩꯗꯧꯔꯤꯅꯣ ꯀ ꯐ
ꯀꯩꯝ ꯇꯧꯗꯦ ꯆꯥꯛꯆꯥ ꯇꯣꯛꯄꯩ ꯐꯝꯃꯤ
ꯎꯝ ꯉꯁꯤ ꯉꯁꯤꯅ ꯑꯍꯥꯟꯕ ꯑꯣꯏꯑꯦ ꯅꯣꯏ ꯐꯣꯟ ꯇꯧꯔꯛꯄ ꯍꯥꯏꯗꯤ ꯃꯤ ꯑꯇꯧꯕꯁꯨ ꯑꯗꯨꯝ ꯇꯧꯋꯦꯕꯀꯣ ꯑꯗꯣ ꯅꯣꯏ ꯃꯤꯇꯩ ꯃ ꯅꯨꯄꯤ ꯍꯥꯏꯁꯤꯔ ꯃꯤꯇꯩ ꯇꯧꯕꯗꯤ ꯉꯁꯤ ꯑꯍꯥꯟꯕ ꯑꯣꯏꯗꯣꯏꯅ
ꯎꯝꯍ ꯆꯥꯛ ꯆꯥꯗ꯭ꯔꯤꯕꯣ ꯅꯣꯣꯏꯗꯤ
ꯑ ꯆꯂꯣ ꯆꯂ ꯑꯣꯏꯔꯦꯗ ꯃꯪꯗꯤ
ꯀꯩ ꯌꯦꯟꯖꯥꯡ ꯆꯥꯕꯣ
ꯑꯁ ꯉꯁꯤꯗꯤ ꯍꯨꯏ ꯑꯣꯏꯔ ꯇ ꯑꯗꯨ ꯄꯩꯁꯥ
ꯅ ꯊꯦꯛꯕꯤꯅꯤꯅꯦ
ꯃ ꯀꯦꯂꯦ ꯅꯪꯗꯤ
ꯑꯩꯈꯣꯏꯒꯤ ꯃꯥꯏꯔꯦꯟ ꯃꯥꯏꯔꯦꯟ
ꯑꯁꯗꯣ ꯇꯕꯨ ꯐꯔꯦꯗ ꯃꯤ ꯌꯥꯝ ꯐꯕꯅꯤꯍꯦ ꯍꯛꯆꯥꯡꯁ ꯌꯥꯝ ꯀꯟꯅꯕꯅꯤꯗ
ꯎꯝ ꯀꯥꯟꯅꯅꯤ ꯃꯥꯏꯔꯦꯟꯗꯨꯗꯩꯗꯤ ꯍꯨꯏꯗꯨꯅ ꯍꯦꯟꯅ ꯍꯥꯎꯇ꯭ꯔꯣ
ꯍꯥꯎꯗꯤ ꯍꯥꯎꯔꯝꯅꯤ ꯑꯗꯨꯕꯨ ꯃꯤꯠꯀꯤ ꯌꯥꯝ ꯐꯩꯌꯦ ꯍꯥꯏꯕꯅꯤꯀꯣ
ꯑꯩꯗꯤ ꯍꯨꯏꯅ ꯈ꯭ꯋꯥꯏꯗꯒꯤ ꯄꯥꯝꯖꯩ ꯑꯇꯩ ꯑꯇꯩꯗꯤ ꯑꯝꯇ ꯄꯥꯝꯗꯦ
ꯅꯪꯁꯨ ꯅꯪꯁꯨꯨ ꯆꯥꯒꯦ ꯍꯥꯏꯔꯗꯤ ꯂꯥꯑꯣ ꯄꯤꯖꯒꯦ
ꯂꯥꯛꯑꯣꯏꯗ
ꯍꯥꯥ
ꯀꯃꯥꯏꯅ ꯂꯥꯛꯀꯦꯔꯣ
ꯈꯪꯗꯦ ꯈꯣꯟꯗ ꯑꯗꯨꯝ ꯊ ꯂꯒꯗ ꯑꯣꯅꯤ ꯇꯔ ꯍꯅꯁꯨ ꯊꯂ ꯀꯦ
ꯀꯥꯏꯗ
ꯑꯥ
ꯄꯥꯛ ꯄꯥꯛꯅ ꯄꯥꯛ ꯄꯥꯛꯅ ꯍꯥꯠꯇꯦꯕ ꯃꯔꯛ ꯃꯔꯛ ꯇꯧꯕ
ꯍꯣꯏ ꯀꯩꯀꯩ ꯊꯕꯛ ꯇꯧꯔꯤꯅꯣ ꯅꯪꯗꯤ
ꯀꯩꯁꯨ ꯊꯣꯏꯗꯣꯛꯄ ꯇꯧꯗꯦ ꯐꯨꯔꯤꯠꯀꯨꯝꯕ ꯇꯣꯞꯁ ꯀꯨꯝꯕ ꯕ꯭ꯂꯥꯎꯁꯀꯨꯝꯕ ꯇꯨꯏ
ꯑꯣ ꯌꯥꯏꯌꯦ ꯑꯩ ꯑꯩꯒꯤꯁꯨ ꯑꯩꯒꯤꯁꯨ ꯈꯪꯒ꯭ꯔꯥꯎ ꯑꯃꯗꯤ ꯇꯨꯕꯤꯌꯣꯍꯦ
ꯀꯣꯂꯦꯖ ꯀꯨꯝꯕ ꯀꯥꯕꯅꯤꯅ ꯄꯥꯛ ꯄꯥꯛꯅ ꯃꯇꯝꯁꯨ ꯁꯪꯗꯕ
ꯀ꯭ꯂꯥꯁ ꯀꯣꯂꯦꯖꯇꯗꯤ ꯑꯦꯝ ꯑꯦ ꯑꯣꯏꯗꯣꯏꯕ
ꯕꯤ ꯑꯦ
ꯑ ꯑꯁ ꯌꯥꯏꯍꯦ ꯂꯥꯏꯔꯤꯛ ꯀꯟꯅ ꯇꯝꯃꯨ
ꯃꯥꯜꯂꯤꯀꯣ
ꯀꯅꯥ ꯀꯅꯥ
ꯍꯨꯝ
ꯀꯅꯥ ꯍꯥꯏꯕ ꯑꯗꯨ ꯍꯥꯏꯕ
ꯑꯦꯝ ꯑꯦ ꯕꯤ ꯑꯦ ꯈꯪꯗꯕ ꯃꯥꯜꯂꯦꯕ
ꯑꯩꯔꯣ
ꯑꯥ
ꯑꯦ ꯀꯩꯑꯤ ꯈꯪꯒꯗꯔ
ꯁꯦꯀꯦꯟ ꯁꯦꯃꯤꯁꯇꯔ
ꯎꯝ ꯅꯪꯗꯣ ꯌꯥꯔꯗꯤ ꯇꯧꯒꯦ
ꯐꯥꯒꯤ ꯇꯧꯅꯤꯗ
ꯎꯝ ꯑꯗꯨ ꯈꯪꯗ꯭ꯔꯗꯤ ꯂꯣꯏꯔꯦꯍꯦ
ꯅꯈꯣꯏꯁꯨ ꯇꯝꯃꯛꯏꯅꯤꯅ ꯈꯪꯉꯝꯅꯤꯗ ꯐꯥꯒꯤ ꯇꯧꯕꯅꯤ ꯑꯩꯈꯣꯏ ꯃꯩꯇꯩ ꯑꯩꯈꯣꯏꯒꯤ ꯃꯩꯇꯩꯒꯤ ꯁꯩꯔꯦꯡ ꯊꯤꯕ ꯍꯩꯇ꯭ꯔꯣ
ꯑꯈꯣꯔꯣ
ꯎꯝ
ꯍꯩꯗꯦꯗ ꯃꯤꯇꯩ ꯃꯌꯦꯛꯀꯤ ꯍꯥꯏꯕ꯭ꯔꯣ
ꯍꯩ ꯀꯩꯅꯣ ꯑꯩꯈꯣꯏ ꯂꯣꯟꯕꯨ ꯀꯩꯗꯧ ꯍꯩꯔꯣꯏꯗꯧꯕ
ꯃꯤꯇꯩ ꯃꯤꯇꯩ ꯃꯌꯦꯛ ꯍꯩꯕ꯭ꯔ ꯍꯥꯏꯕ
ꯍꯩ ꯍꯥꯏꯕ ꯑꯩꯈꯣꯏꯗꯒꯤ ꯂꯣꯟꯗꯨ ꯀꯩꯗꯧꯕꯩ ꯍꯩꯔꯣꯏꯗ꯭ꯔꯤꯅꯣ
ꯑꯣ ꯑꯗꯨ ꯃꯤ ꯈꯔꯗꯤ ꯍꯩꯗꯕꯁꯨ ꯌꯥꯎꯔꯝꯃꯅꯤꯗ
ꯂꯣꯏꯅ ꯍꯩꯗꯣꯏꯅꯦ ꯑꯩꯈꯣꯏꯒꯤ ꯀꯃꯟ ꯂꯦꯡꯒ꯭ꯋꯦꯖ ꯃꯦꯟ ꯂꯦꯡꯒ꯭ꯋꯦꯖ ꯑꯣꯏꯗꯣꯏꯅꯦ
ꯑꯣ ꯑꯗꯨꯗꯤ ꯑꯩꯒꯤꯁꯨ ꯇꯝꯕꯤꯕ ꯇꯥꯔꯦ
ꯀꯣꯛ ꯁꯝ ꯂꯥꯏ ꯍꯥꯟꯅ ꯄꯥꯎ ꯀꯣꯛ ꯁꯝꯂꯥꯏ ꯍꯥꯟꯅ ꯍꯩꯌꯣ ꯀꯣꯛ ꯁꯝ ꯂꯥꯏ ꯗꯣ
ꯁꯝꯂꯥꯏ ꯍꯣꯏ ꯈꯪꯉꯦ
ꯑꯥꯖꯅ ꯇꯃꯣ ꯑꯗꯨꯖꯀ ꯑꯇꯞ ꯏꯅꯕ ꯍꯥꯏꯔ ꯑꯃꯅꯦ ꯑꯗꯣ ꯑꯃꯨꯛ ꯇꯝꯃꯣ ꯑꯗꯨꯒ ꯀꯣꯛꯂꯣꯟꯣꯟ ꯁꯨꯝ ꯂꯥꯏꯂꯣꯟꯣ ꯁꯨꯝꯗꯣ ꯑꯗꯨꯃ ꯇꯝꯃꯣ ꯑꯗꯨꯑꯣꯏꯗꯤ ꯍꯩꯔꯅꯤ
ꯎ ꯑꯗꯨꯗ ꯑꯗꯨꯝ ꯗꯔꯀꯥꯔ ꯂꯩꯕ ꯄꯣꯠꯅꯦꯕ ꯀꯣ ꯑꯗꯨꯁꯨꯣ
ꯑꯗꯨꯅ ꯀꯩꯅꯣꯅꯦ ꯏꯪꯂꯤꯁꯇꯁꯨ ꯑꯦ ꯕꯤ ꯁꯤ ꯂꯩꯇ꯭ꯔꯣ ꯑꯦ ꯕꯤ ꯁꯤ ꯍꯩꯇꯅ ꯏꯪꯂꯤꯁ ꯄꯥꯕꯗꯤ ꯊꯣꯛꯑꯣꯏꯗꯅ ꯑꯗꯨꯃꯥꯏꯅ ꯀꯣꯛ ꯁꯝꯂꯥꯏꯗꯣ ꯍꯩꯇ꯭ꯔꯗꯤ ꯃꯅꯤꯄꯨꯔꯤ ꯄꯥꯕ ꯊꯣꯛꯑꯣꯏꯗ꯭ꯔꯤꯕ
ꯑꯝ ꯅꯪꯉꯣꯟꯗꯒꯤ ꯇꯝꯕ ꯇꯔꯦ ꯑꯗꯨꯗꯤ
ꯑꯥ ꯑꯩ ꯇꯝꯕ ꯍꯩꯇꯦ
ꯑꯩꯒꯤ
ꯃꯤꯉꯣꯟꯗ ꯇꯥꯛꯊꯣꯛꯄꯗ ꯑꯩ ꯍꯩꯔꯣꯏꯗ꯭ꯔꯤꯅꯤ
ꯎꯝ ꯆꯍꯤ ꯀꯌꯥ ꯁꯨꯔꯒꯦ
ꯍꯏꯕꯗꯤ ꯇ꯭ꯋꯦꯟꯇꯤ
ꯑꯁ ꯑꯗꯨ ꯀ ꯃꯍꯍꯥ ꯑꯣꯏꯦꯍꯦ ꯃꯔꯤ ꯀꯔꯤ ꯀꯅ ꯇꯝꯕ ꯇꯅꯤ ꯋꯥꯔꯤꯔꯤ
ꯇꯝꯃꯦ ꯂꯥꯏꯔꯤꯛꯁꯨ ꯇꯝꯃꯦ ꯄꯩꯁꯥꯁꯨ ꯇꯥꯜꯂꯦ
ꯌꯥ ꯑꯗꯨ ꯅꯪ ꯅꯣꯏꯒꯤ ꯕꯕꯥ ꯃꯃꯥꯗꯤ ꯌꯥꯝ ꯍꯔꯥꯎꯔꯝꯅꯤ ꯍꯥꯏꯕꯅꯤ
ꯂꯩꯇ꯭ꯔꯦꯗ ꯑꯝꯇ
ꯀꯩ ꯀꯩ ꯍꯥꯏꯗꯤ
ꯂꯩꯈꯤꯗ꯭ꯔꯦ ꯍꯥꯏꯕ
ꯑꯅꯤꯃꯛ
ꯑꯃ
ꯑꯣ ꯅꯪ ꯕꯕꯥꯥꯔꯣ ꯃꯕꯥꯔꯣ
ꯃꯃꯥ
ꯎꯝ ꯑꯁꯁꯤꯍꯦ ꯀꯩꯗꯧꯉꯥꯏ ꯀꯃꯥꯏ ꯀꯃꯥꯏꯅ
ꯆꯍꯤ ꯑꯍꯨꯝ ꯁꯨꯔꯦꯗ
ꯎꯝ ꯂꯕꯔꯣ ꯑꯣ ꯃꯥꯥꯏꯇ ꯍꯦ
ꯑꯣ
ꯀꯩꯝꯇ ꯈꯥꯡꯉꯣꯗ ꯔꯤꯗ ꯐꯖꯅ ꯇꯃꯣꯒ ꯅꯪ ꯕꯕꯥꯗ ꯍꯂꯣ ꯍꯂꯣ ꯃꯤ ꯑꯣꯏꯅꯕꯨ ꯇꯧꯔꯣ ꯑꯁ
ꯀꯨꯏꯅ ꯅꯥꯔꯒ ꯂꯩꯕ
ꯍꯁꯄꯤꯇꯥꯜꯗ ꯂꯩꯕ꯭ꯔꯣ
ꯅꯧ ꯌꯨꯝꯗꯥꯎ
ꯃꯦ ꯅꯪꯒꯤ ꯕꯕꯥ
ꯅꯠꯇꯦ ꯂꯩꯇꯦ ꯌꯨꯝꯗ ꯂꯩꯌꯦ
ꯑꯣꯝ ꯅꯪ ꯏꯆꯤꯟ ꯏꯅꯥꯎ ꯀꯌꯥ ꯁꯨꯔꯔꯣ
ꯈꯃꯅꯤ
ꯕꯤꯒ꯭ꯥꯟ ꯕꯒꯦꯜ ꯍ ꯑꯦ ꯍꯦ ꯑꯗꯨꯗꯤ ꯅꯨꯄꯤ ꯑꯅꯤ ꯅꯨꯄꯥ ꯑꯅꯤ ꯍꯥꯏꯕꯗꯤ ꯆꯞ ꯆꯥꯗ꯭ꯔꯣ
ꯆꯥꯏ ꯌꯥꯝ ꯐꯩꯗ ꯑꯩꯈꯣꯏ ꯇꯥꯝꯃꯣꯍꯣꯏꯁꯨ ꯌꯥꯝꯅ ꯅꯨꯡꯉꯥꯏꯅ ꯊꯝꯃꯦ
ꯎꯝ ꯑꯩꯈꯣꯏꯗꯤ ꯅꯨꯄꯤꯒ ꯄꯣꯛꯂꯛꯇꯦꯗ ꯅꯨꯄꯥꯉꯥꯛꯇ ꯄꯣꯛꯑꯦꯗ
ꯀꯣꯟꯁꯨ ꯅꯁꯥꯅ ꯑꯗꯨꯝ ꯆꯥꯛ ꯆꯥꯕ ꯀꯣꯟꯁꯨ ꯅꯁꯥꯅ ꯐꯦꯡꯉꯦ
ꯍꯣ ꯑꯁ ꯌꯥꯕꯅꯤꯍꯦ ꯑꯩꯈꯣꯢꯗꯤ ꯀꯩ ꯀꯩꯅꯣꯒꯤ ꯃꯑꯣꯡꯅꯤꯅꯦ ꯕꯣꯔꯗꯤꯡꯒꯤ ꯃꯑꯣꯡꯗ ꯇꯧꯔꯦ
ꯆꯥꯛ ꯆꯥꯔꯥ ꯆꯥꯔꯝꯗꯥꯏ ꯕꯦꯜ ꯡꯉꯨꯥꯏ ꯀꯥꯡꯈ ꯀꯥꯡ ꯈꯤꯉ ꯆꯥꯕ꯭ꯔꯥ
ꯍꯣꯏ ꯈꯤꯇꯪ ꯅꯍꯥ ꯑꯣꯏꯔꯤꯉꯩ ꯑꯗꯨꯗꯤ ꯇꯧꯋꯦ ꯍꯧꯖꯤꯛꯇꯤ ꯆꯥꯎꯈꯠꯂꯕꯅꯤꯅ ꯇꯣꯛꯈ꯭ꯔꯦꯗ ꯑꯗꯨꯁꯤ
ꯅꯣꯏ ꯇꯔꯥ ꯍꯦꯟꯕ꯭ꯔꯣ
ꯑꯦ ꯇꯔꯥꯗꯤ ꯁꯨꯗꯦꯍꯦ ꯃꯉꯥ ꯈꯛꯇꯅꯤꯅ
ꯎꯝ ꯑꯩꯈꯣꯏꯗꯒꯤ ꯑꯃꯨꯛ ꯈꯔ ꯍꯦꯟꯗꯩ
ꯎꯝ ꯑꯩꯈꯣꯢꯗꯤ ꯃꯉꯥꯈꯛꯇꯅꯤꯅ ꯀꯩꯅꯣ ꯅꯨꯄꯥ ꯃ ꯇ ꯑꯣꯏꯕ ꯑꯗꯨꯒꯤ ꯈꯣꯏ ꯃꯃꯥꯗꯣ ꯃꯊꯥ ꯁꯥꯕꯅꯦꯍꯦ
ꯅꯣꯏ ꯍꯌꯦꯡꯋꯥꯏ ꯅꯨꯄꯤꯗꯣ ꯂꯥꯛꯑꯒ ꯅꯣꯏ ꯃꯥꯗꯣ ꯑꯣꯈꯥꯏꯔꯗꯤ ꯀꯃꯥꯏꯅ ꯇꯧꯅꯤ
ꯍꯁ ꯑꯩ ꯑꯩꯈꯣꯏ ꯕꯕꯥꯅ ꯐꯖꯅ ꯇꯝꯃꯤꯍꯦ ꯅꯣꯏ ꯅꯣꯏꯗꯤ ꯅꯨꯄꯤ ꯂꯩꯇꯕꯅꯤꯅ ꯈꯣꯠꯂꯅ ꯅꯣꯏꯗꯤ ꯃꯔꯝ ꯃꯣꯛꯀꯗꯕꯅꯤ ꯑꯗꯨꯒ ꯅꯣꯏ ꯅꯁꯥ ꯅꯁꯥꯒꯤ ꯀꯣꯜꯂꯤꯛ ꯐꯦꯡꯒꯗꯕꯅꯤ ꯍꯥꯏꯅꯀꯣ ꯅꯣꯢ ꯅ ꯅꯁꯥ ꯅꯁꯥꯒꯤ ꯐꯨꯔꯤꯠ ꯈꯣꯡꯈ꯭ꯔꯥꯎ ꯁꯨꯒꯗꯕꯅꯤ ꯍꯥꯢꯅ ꯐꯖꯅ ꯇꯝꯕꯅꯤ
ꯑꯗꯨ ꯅꯣꯏ ꯅꯨꯄꯤꯗꯣ ꯍꯌꯦꯡ ꯂꯥꯛꯑꯒ ꯅꯣꯏ ꯃꯃꯥꯒ ꯅꯣꯏ ꯕꯕꯥꯒ ꯑꯣꯠꯂꯛꯑꯗꯤ ꯀꯃꯥꯏꯅ ꯇꯧꯅꯤ
ꯈꯪꯗ꯭ꯔꯦꯍꯦ ꯑꯗꯨꯒꯗꯤ ꯂꯥꯢꯅ ꯂꯥꯏꯅ ꯐꯖꯕ ꯄꯤꯕꯤꯔꯗꯤ ꯐꯒꯅꯤ ꯍꯥꯏꯅ ꯈꯜꯂꯦ
ꯂꯥꯏꯅ ꯄꯤꯔꯛꯇꯧ ꯅꯠꯇꯦ ꯅꯪꯅ ꯊꯤꯗꯧꯅꯤꯅꯦ ꯄꯪꯉꯤꯗꯣ ꯀꯔꯤ ꯇꯧꯕꯩꯅꯣ
ꯍꯥꯏꯗꯤ ꯈꯣꯡꯆꯠ ꯍꯥꯏꯕꯁꯤꯁꯨ ꯏꯁꯣꯔ ꯄꯤꯔꯛꯄꯗꯁꯨ ꯂꯩꯌꯦꯗꯅ ꯍꯣꯏꯅꯦ ꯈꯔꯁꯦꯝꯇꯣꯛꯍꯧꯕ ꯌꯥꯔꯦ
ꯅꯪꯅ ꯊꯤꯗꯧꯅꯤ
ꯑꯩꯅ ꯊꯤꯒꯅꯤ ꯑꯗꯨꯒ ꯏꯁꯣꯔꯒꯤ ꯑꯌꯥꯕꯁꯨ ꯃꯊꯛ ꯂꯩꯌꯦꯗꯅ
ꯅꯣꯏꯗꯤ ꯈ꯭ꯔꯤꯁꯃꯥꯁ ꯉꯥꯏꯕꯗ ꯋꯥꯖꯔꯝꯅꯤꯗ
ꯑꯁ ꯍꯣꯏ ꯀꯣꯏꯔꯛꯑꯣꯍꯦ ꯑꯗꯨꯗꯤ
ꯒꯤꯇꯔ ꯈꯤꯡ ꯍꯩꯇ꯭ꯔꯣ
ꯍꯥ
ꯒꯤꯇꯔ ꯈꯤꯡꯕ ꯍꯩꯇ꯭ꯔꯣ
ꯍꯩꯍꯦ ꯒꯤꯇꯔꯗꯤ ꯅꯪ ꯇꯥꯕꯗ ꯅꯪ ꯉꯥꯎꯒꯅꯤ
ꯑꯁ ꯑꯩ ꯌꯦꯃꯧꯔꯦ
ꯅꯪ ꯏꯁꯩ ꯑꯃ ꯁꯛꯑꯒ ꯒꯤꯇꯥꯔ ꯈꯣꯡꯉꯗꯤ ꯑꯁ ꯑꯁꯤ ꯅꯨꯄꯥꯁꯦ ꯀꯥꯞꯄꯦꯍꯦ ꯍꯥꯢꯔꯅꯤ
ꯑ ꯋꯥꯕꯅ ꯁꯤꯔꯦ
ꯁꯛ ꯁꯛꯇ ꯉꯥꯎꯖꯗꯕ ꯑꯦ ꯀꯩꯅꯣ ꯒꯤꯇꯔ ꯈꯣꯡꯕꯗ ꯉꯥꯎꯖꯅꯤ
ꯄꯥꯝꯗꯦ ꯄꯥꯝꯗꯦ ꯄꯥꯝꯗꯦ ꯐ꯭ꯔꯤꯗ ꯄꯤꯔꯁꯨ ꯄꯥꯝꯗꯦ
ꯍꯤ ꯍꯤ ꯍꯤ ꯌꯥꯔꯦꯍꯦ ꯅꯪ
ꯈꯤꯡꯉꯣ ꯒꯤꯇꯔꯗꯣ ꯈꯤꯡꯉꯣ ꯑꯝꯇ ꯒꯤꯇꯔ ꯂꯩꯇ꯭ꯔꯣ ꯅꯣꯢ
ꯍꯧꯖꯤꯛꯇꯤ ꯏꯃꯥꯟꯅꯕꯅ ꯄꯨꯈ꯭ꯔꯦ ꯃꯥꯁꯨ ꯏꯁꯩ ꯈꯔ ꯄꯥꯝꯕ ꯃꯥ ꯃꯥ ꯄꯨꯈ꯭ꯔꯦ ꯅꯪꯅꯁꯨ ꯍꯩꯕ ꯃꯥꯜꯂꯦꯗꯣ
ꯀꯔꯤ
ꯅꯪꯁꯨ ꯈꯣꯕ ꯍꯩꯕ ꯃꯥꯜꯂꯦꯕ
ꯑꯩꯩ ꯇꯝꯃꯝꯃꯦ
ꯑꯣ ꯑꯁ ꯅꯪꯅ ꯁꯛꯄ ꯇꯥꯅꯤꯡꯗꯦ ꯑꯩ
ꯑꯩꯒꯤꯗꯤ ꯂꯩꯕ ꯉꯝꯗꯦꯗ ꯇꯥꯡꯕꯅꯤꯅ ꯑꯣꯖꯥꯒꯤꯗ ꯇꯝꯕꯅꯤꯗ
ꯑꯃꯗꯤ ꯑꯃꯗꯤ ꯁꯛꯄꯤꯕ ꯌꯥꯒꯅꯤꯗ
ꯍꯥꯏꯇꯦ
ꯇꯝꯃꯦ ꯍꯥꯏꯔ ꯍꯩꯇꯦ ꯍꯥꯏ ꯑꯃꯨꯛꯀ ꯃꯁꯤꯗꯤ
ꯇꯝꯕꯗꯕꯨ ꯏꯁꯩ ꯇꯝꯕ꯭ꯔꯣ
ꯒꯤꯇꯥꯔ ꯍꯩꯔꯗꯤ
ꯑꯦ ꯀꯅꯥꯅ ꯍꯥꯏꯅꯣ
ꯑꯩꯅ ꯍꯥꯏꯕꯅꯤꯅꯦ ꯑꯩꯅ ꯍꯥꯏꯕꯅꯤꯅꯦ ꯀꯅꯥꯅ ꯍꯥꯏꯗꯣꯏꯅꯣ ꯅꯪꯒꯤ ꯈꯣꯟꯖꯦꯜꯗꯣ ꯐꯖꯕꯅꯤꯅ ꯏꯁꯩꯒ ꯁꯛꯑꯒ ꯇꯔꯗꯤ ꯁꯨꯁꯃꯤꯇꯥꯒ ꯃꯈꯣꯟꯒ ꯃꯥꯟ
ꯄ꯭ꯂꯦꯇꯤ ꯑꯣꯏꯅ ꯃꯥꯟꯕꯗꯤ ꯀꯩꯀꯥꯏꯕ
ꯀꯔꯤ ꯍꯥꯏꯕ꯭ꯔꯥ ꯏꯁꯥꯗ ꯅꯪꯕꯨ ꯎꯔꯨꯕ ꯃꯤꯈꯨꯞ ꯈꯨꯗꯤꯡ ꯎꯝ ꯍꯥꯏꯕ꯭ꯔꯥ ꯀꯔꯤ ꯍꯥꯏꯕ꯭ꯔꯥ
ꯏꯔ ꯂꯥꯜꯂ ꯁꯛꯏꯅꯦꯕ
ꯑꯗꯨꯒꯤ ꯏꯁꯩꯗꯣ ꯑꯗꯨꯏ ꯏꯁꯩꯗꯣ ꯁꯛꯑꯗꯤ ꯄꯛꯀꯅꯤ ꯍꯥꯏꯕ
ꯍꯣꯔꯦꯟ ꯑꯝꯇ ꯐꯖꯅ ꯇꯥꯔꯤꯒꯦꯗꯣ ꯁꯛꯀꯦ
ꯎꯝ ꯁꯞ ꯇꯒꯥꯏꯗ ꯐꯔꯦꯗ ꯁꯣꯛꯄꯤꯔ ꯍ
ꯀꯥꯡꯁꯨ ꯑꯃꯨꯛ ꯌꯧꯁꯤꯜꯂꯛꯀꯗꯧꯔꯦ ꯃꯩꯇꯩꯒꯤ ꯀꯥꯡꯁꯨ ꯑꯃꯨꯛ ꯀꯣꯏꯕ ꯆꯠꯇꯣꯏꯅꯤꯗꯣ
ꯎꯝ ꯅꯪ ꯀꯅꯣ ꯑꯣꯃꯅꯤꯕ ꯎꯝ ꯀꯛꯆꯤꯡ ꯀꯛꯆꯤꯡ ꯁ꯭ꯋꯥꯏꯗꯤ ꯑꯣꯏꯔꯝꯅꯤꯕ
ꯀꯛꯆꯤꯡ ꯁ꯭ꯋꯥꯏꯗꯩ ꯅꯠꯇꯦ ꯀꯛꯆꯤꯡꯗꯩꯅꯤ
ꯑꯗꯨꯅꯦꯕ ꯑꯩ ꯈꯪꯉꯦꯕ ꯑꯩ ꯍꯩꯗ꯭ꯔꯥ ꯅꯪ ꯍꯥꯏꯁꯨ ꯍꯥꯏꯕꯤꯗꯦ ꯑꯗꯣ ꯑꯩ ꯑꯩꯅ ꯇꯥꯛꯏꯁꯤꯅꯤ ꯍꯩꯕ꯭ꯔꯥ
ꯍꯩ ꯍꯩ ꯍꯩ ꯍꯩ
ꯑꯗꯨꯅꯦꯕꯥ ꯅꯪꯒꯤ ꯈꯣꯟꯗꯨꯒ ꯑꯩ ꯇꯥꯛꯄ ꯉꯝꯃꯤꯁꯤ
ꯑꯩꯈꯣꯏ ꯈꯛꯇ ꯉꯥꯡꯉꯗꯤ ꯑꯗꯨꯝ ꯈꯪ ꯇꯥꯕ
ꯎꯝ ꯃꯤ ꯑꯇꯣꯞꯄꯗꯤ ꯁꯨꯃꯥꯏꯅ ꯍꯥꯏꯕ ꯍꯥꯏꯇꯥꯕꯁꯨ ꯌꯥꯎꯏꯍꯦ
ꯅꯪꯁꯨ ꯑꯩꯈꯣꯏꯒ ꯅꯛꯅꯔꯝꯗꯧ ꯃꯥꯜꯂꯦ ꯑꯗꯨꯗꯤ
ꯍꯥ ꯈꯥ
ꯑꯩꯈꯣꯏꯒ ꯅꯛꯅꯔꯝꯗꯧ ꯃꯥꯜꯂꯦ
ꯌꯥꯠꯇꯦ ꯈꯍꯤꯗꯤꯜꯂꯥ ꯍꯥꯇꯦ